ꯇꯥꯔꯕ
ꯇꯥꯏꯔꯦ ꯇꯥꯏ
ꯎꯝ ꯑꯩ ꯐꯤ ꯁꯨꯕ ꯂꯣꯏꯁꯤꯜꯂꯛꯀꯗꯣꯔꯦ
ꯂꯣꯏꯁꯜꯂꯨ ꯂꯣꯏꯁꯜꯂꯨ ꯅꯪ ꯐꯤꯁꯨꯕꯒꯤ ꯅꯣꯡ ꯇꯤꯡꯈꯠꯇ ꯃꯪꯈꯜꯂꯛꯏꯁꯦ ꯍꯧꯖꯤꯛ
ꯑ ꯋꯥꯡꯈꯠꯂꯛꯏꯁꯦ ꯑꯩ ꯑꯩꯅꯔꯥ
ꯃꯥ ꯅꯪ ꯇꯧꯗꯦꯅꯦ ꯅꯪꯅ ꯇꯧꯗꯅ ꯃꯥꯡꯈꯠꯂꯛꯏꯅꯦ ꯍꯧꯖꯤꯛ
ꯎꯝ ꯑꯣꯏꯅꯤ ꯑꯩꯅꯅꯦ ꯑꯩꯅ ꯃꯥꯡꯍꯟꯕ ꯅꯨꯡꯁꯥꯁꯦ ꯌꯥꯝ ꯁꯥꯔꯦꯅ ꯕ꯭ꯔꯥꯏꯠꯅꯦꯁ ꯈꯔ ꯂꯩꯊꯍꯟꯕꯅꯤ ꯀꯩꯗꯧꯔꯒꯦ
ꯐꯩ ꯐꯩ ꯂꯩꯊꯥꯜꯂꯣ ꯂꯩꯊꯥꯜꯂꯣ ꯅꯪ ꯐꯤ ꯀꯪ ꯉꯝꯃꯔꯣꯏ
ꯉꯝꯅꯤ ꯀꯥꯡꯕꯨ ꯀꯪꯍꯧꯗꯣꯔꯦ ꯏꯕꯦꯝꯃꯥ ꯉꯁꯥꯏ ꯁꯨꯕꯗꯨꯗꯤ ꯅꯨꯡꯁꯤꯠ ꯁꯤꯠꯄꯁꯤꯅ ꯍꯦꯟꯅ ꯀꯪꯕꯅꯦ ꯍꯥꯏꯕꯥ ꯅꯨꯡꯁꯥ ꯁꯥꯕꯕꯨꯗꯤ
ꯑꯗꯣ ꯑꯁꯥꯕ ꯃꯅꯤꯜ ꯃꯌꯥꯝ ꯌꯥꯎꯔꯤꯕꯅꯤꯅ ꯑꯗꯨꯕꯨꯗꯤ
ꯅꯅꯦ ꯅꯨꯡꯁꯤꯠꯅ ꯅꯨꯡꯁꯤꯠꯅ ꯃꯅꯤꯜ ꯃꯌꯥꯝꯗꯣ ꯂꯣꯏꯅ ꯄꯥꯏꯊꯣꯛꯍꯟꯈ꯭ꯔꯒ
ꯅꯣꯡ ꯃꯪꯉꯦ ꯍꯥꯏꯕ ꯋꯥꯅꯤ ꯑꯁꯥꯕꯩ ꯃꯅꯤꯜ ꯂꯣꯏ ꯌꯥꯎꯔꯤꯕꯅꯤꯅ
ꯎꯝ
ꯈꯣꯏ ꯇꯤꯟꯒꯖꯦ ꯁꯥꯥꯏ ꯐꯛꯂꯥꯡꯒ ꯊꯦꯡ ꯌꯥꯗꯦ ꯍꯧꯖꯤꯛ
ꯑꯣ ꯑꯩ ꯐꯤꯁꯨꯗꯧꯗꯤ ꯃꯌꯥꯝ ꯂꯩꯕꯅꯦ ꯑꯗꯨ ꯁꯨꯕꯁꯦ ꯇꯜꯂꯛꯄꯒꯤ ꯋꯥꯔꯛꯄꯒꯤꯀꯣ ꯁꯨꯅꯤꯡꯉꯛꯇ꯭ꯔꯕ ꯍꯧꯖꯤꯛꯇꯣ
ꯈꯨꯠꯇꯨ ꯅꯩꯕꯗ ꯇꯠꯂꯦ ꯍꯥꯏꯕ ꯍꯦꯛꯇ ꯀꯩꯅꯣꯗꯣ ꯎꯟꯁꯥꯗꯣ
ꯑꯗꯨꯐꯧꯗꯤ ꯇꯠꯇꯦ ꯑꯩ ꯅꯣꯏꯅ ꯁꯥꯔꯞꯛꯇꯨꯒ ꯄꯨꯟꯅ ꯅꯣꯏꯃꯤꯟꯅꯕꯩ ꯑꯣꯏꯔꯝꯅꯤ
ꯍꯣ ꯍꯣꯏ ꯑꯗꯨꯕꯨꯗꯤ ꯑꯗꯨ ꯅꯣꯏꯃꯤꯟꯅꯕꯩꯅꯦ ꯍꯥ ꯑꯆꯨꯕ ꯀꯩꯀꯥ ꯀꯣꯛꯅꯕ ꯅꯩꯕꯗꯨ
ꯎꯝ ꯑꯩ ꯐꯤꯔꯣꯟ ꯁꯨꯕꯗ ꯌꯥꯝ ꯄꯥꯛꯅ ꯅꯣꯏꯒꯟꯗꯦ ꯑꯩꯗꯤ
ꯑꯁ ꯅꯪꯗꯤ ꯆꯨꯞ ꯆꯨꯞ ꯂꯨꯞꯄ ꯇꯣꯛꯄꯤꯅꯤꯅꯦ ꯑꯗꯨꯗꯤ
ꯍꯥꯏꯗꯤ ꯑꯅꯝꯕꯅꯁꯨ ꯌꯥꯝꯅ ꯀꯥ ꯍꯦꯟꯅ ꯃꯣꯠ ꯑꯝꯇ ꯌꯥꯎꯗꯕꯅꯤꯅ ꯍꯥꯏꯗꯤ ꯀꯩꯅꯣ ꯑꯗꯨꯅ ꯀꯩ ꯍꯥꯏꯅꯤ ꯐꯨꯔꯤꯠ ꯐꯤꯒꯔ ꯁꯥꯠ ꯍꯥꯏꯔꯒꯥꯅ ꯀꯣꯂꯔꯒꯨꯝꯕ ꯑꯗꯨꯗꯤ ꯃꯅꯨꯡꯗ ꯍꯥꯞꯆꯤꯟꯈ꯭ꯔꯅꯤꯗꯅ ꯁꯔꯞꯇꯣ ꯑꯗꯨꯒ ꯀꯣꯂꯔ ꯑꯅꯤꯗꯨ ꯈꯛ ꯈꯤꯇꯪ ꯇꯛꯅꯈ꯭ꯔꯅꯦꯕ ꯈꯨꯕꯥꯛꯁꯤꯅ ꯑꯗꯨꯝ ꯇꯧꯔꯀꯥꯟꯗ ꯑꯗꯨꯒ ꯍꯥꯏꯗꯤ ꯁꯨꯃꯥꯏꯅ ꯅꯩꯕꯤ ꯈꯣꯠꯄꯤꯗꯣ ꯇꯧꯗꯦ ꯍꯥꯏꯕ
ꯈꯣꯌꯗꯤ ꯅꯩ ꯍꯦꯛꯇꯥ ꯌꯥꯗꯦ
ꯅꯕꯤꯁꯨ ꯀꯩꯌꯥ ꯅꯩꯒꯟꯗꯦ ꯑꯩ
ꯑꯗꯨꯅꯦ ꯋꯥꯁꯤꯡ ꯃꯆꯟ ꯑꯃ ꯗꯔꯀꯥꯔ ꯇꯥꯏ ꯍꯥꯏꯁꯦ ꯍꯧꯖꯤꯛ
ꯋ꯭ꯁꯤꯡ ꯃꯦꯆꯤꯟꯗ ꯇꯧꯕꯗꯨꯁꯨ ꯌꯥꯝ ꯆꯨꯔꯗꯤ ꯀꯣꯛꯇꯝꯃꯤ
ꯀꯣꯛꯇꯦ ꯑꯗꯨꯕꯨꯗꯤ ꯑꯗꯨꯑꯣꯏꯁꯨ ꯁꯨꯝ ꯍꯨꯃꯥꯡ ꯃꯥꯅꯝ ꯅꯝꯕ ꯗ꯭ꯔꯦꯁꯀꯤꯗꯤ ꯌꯥꯅꯤꯗꯅ
ꯌꯥꯏ ꯌꯥ ꯑꯗꯨ
ꯑ ꯑꯩꯈꯣꯏꯅ ꯁꯦꯠꯇꯅ ꯌꯥꯝꯅ ꯄꯨꯛꯆꯨ ꯆꯨꯍꯟꯗꯅ ꯁꯦꯠꯇꯧꯕꯥ ꯅꯠꯇꯦꯕ
ꯅꯠꯇꯦ
ꯍꯥꯞꯆꯜꯂꯒꯥ
ꯑꯗꯨꯒꯤ ꯃꯔꯨꯞꯇꯣ ꯑꯃꯨꯛ ꯇꯧꯁꯜꯂ ꯂꯣꯏꯔꯦ ꯀꯩꯗꯧꯔꯒꯦ
ꯇꯧꯁꯜꯂꯁ ꯍꯥꯏꯅꯔꯔꯣꯏ
ꯂꯩꯁꯥꯕꯤ ꯐꯥꯔꯛꯑꯕꯅꯤꯅ ꯂꯩꯁꯥꯕꯤ ꯑꯔꯤꯕꯤ ꯑꯣꯏꯔꯛꯑꯕꯅꯤꯅ ꯃꯔꯨꯞ
ꯐꯅꯦꯛ ꯃꯔꯨꯞ ꯍꯧ__ ꯍꯧꯕ ꯌꯥꯔꯦ ꯋꯥꯁꯤꯡ ꯃꯦꯁꯤꯟ ꯍꯧꯕꯨ ꯍꯧꯕ ꯌꯥꯔꯦ ꯄꯨꯈꯝ ꯇꯦꯡ ꯀꯣꯠꯍꯧꯕ ꯌꯥꯔꯦ ꯀꯥꯏꯌꯣ
ꯅꯪꯅ ꯄꯨꯈꯝꯒꯤ ꯍꯧꯔꯛꯑꯣ
ꯑꯇꯨꯅ ꯐꯔꯅꯤ ꯄꯨꯈꯝ ꯑꯄꯥꯛꯄꯤꯗꯨꯅ
ꯍꯥꯏꯕ ꯑꯃꯃꯝ ꯍꯧꯅꯔꯖꯦ
ꯎꯝ ꯁꯦꯟꯗ꯭ꯔꯦꯡꯒꯤ ꯁꯦꯟꯖ꯭ꯔꯦꯡꯒꯤ ꯄꯨꯈꯝꯗꯣ ꯍꯧꯒꯗꯕꯅꯦ ꯑꯔꯪꯕꯤꯗꯣ
ꯍꯣꯏ ꯁꯦꯟꯖꯦꯡꯒꯤꯗꯣ ꯍꯧꯕ ꯌꯥꯏꯀꯣ ꯑꯩ ꯑꯗꯨꯅꯦ ꯖꯨꯔꯥ ꯖꯨꯔꯥ ꯑꯩꯗꯤ ꯑꯅꯤ ꯄꯨꯅꯤ ꯀꯩꯗꯧꯕꯩ ꯑꯃꯇꯪ ꯄꯨꯗꯣꯏꯕ
ꯄꯨ ꯑꯩꯈꯣꯏꯇꯤꯌꯥ ꯑꯩꯈꯣꯏ ꯃꯥꯥꯏ ꯍꯥꯟꯅꯩ ꯂꯩ
ꯐꯔꯦ ꯑꯗꯨꯅ ꯑꯗꯨ ꯍꯦꯛ ꯄꯨꯒ꯭ꯔꯣ ꯏꯕꯦꯝꯃ
ꯇꯣꯛꯑ ꯄꯨ ꯌꯥꯏꯌꯦꯌꯦ
ꯍꯥꯏꯗꯤ ꯂꯩꯗꯅ ꯃꯣꯏꯅ ꯅꯨꯄꯥꯒ ꯅꯨꯄꯤꯒꯒꯤꯗꯣ ꯇꯥꯡꯉꯦꯅ ꯅꯨꯄꯥ ꯇꯪꯒꯤꯅꯦꯕ ꯃꯣꯏꯅ ꯄꯨꯔꯤꯗꯣ ꯈꯪꯕ꯭ꯔꯥ ꯑꯗꯨꯗꯤ ꯕꯦ__ ꯑꯗꯨꯗꯤ ꯕꯦꯂꯨꯗꯣ ꯃꯣꯏꯅ ꯅꯨꯄꯥꯗ ꯍꯦꯟꯅ ꯌꯥꯝ ꯋꯥꯡꯅ ꯊꯝꯕꯤꯒ꯭ꯔꯦꯕ ꯅꯠꯇ꯭ꯔꯥ ꯑꯩꯈꯣꯏꯁꯤꯗꯤ ꯀꯩꯅꯣꯅꯦꯕ ꯅꯠꯇ꯭ꯔꯥ ꯑꯗꯨꯗꯨꯅ ꯆꯞ ꯃꯥꯟꯅꯅ ꯄꯩꯁꯥꯗꯤ ꯆꯪꯏꯤ ꯉꯥꯛꯇꯅꯤ ꯆꯪꯕꯩ ꯆꯪꯕ ꯑꯩꯒꯤꯁꯨ ꯆꯪꯗꯧꯕꯅꯤ ꯅꯠꯇ꯭ꯔꯥ
ꯃꯥꯅꯦ ꯆꯪꯗꯧꯅꯤ ꯑꯗꯩ ꯍꯦꯟꯗꯅ ꯀꯌꯥꯝ ꯍꯦꯜꯂꯨꯅꯤꯒꯦ ꯅꯠꯇ꯭ꯔꯥ
ꯑꯗꯨꯅꯦ ꯑꯗꯨꯗ ꯍꯦꯟꯗꯅ ꯀꯌꯥꯝ ꯀꯌꯥꯝ ꯍꯦꯟꯗꯣꯏꯅꯣ ꯍꯥꯏꯕꯅꯤꯗ ꯃꯣꯏꯅ ꯑꯃꯇꯪꯒ ꯄꯨꯗꯅ ꯍꯥꯏꯗꯤ ꯄꯩꯁꯥ ꯌꯥꯝ ꯍꯦꯟꯅ__ ꯆꯦꯡꯗꯣ ꯇꯥꯡꯉꯦꯅ ꯇꯧꯅꯩꯗꯣ
ꯁꯦꯟꯖꯦꯟꯗꯣ ꯂꯥꯛꯑꯝ ꯌꯧꯄꯣꯠꯇꯦ ꯅꯠꯇ꯭ꯔꯥ
ꯑꯗꯨꯅꯦ ꯁꯦꯟꯖꯦꯡꯗꯨꯅ ꯇꯥꯡꯉꯗꯤ ꯑꯅꯤꯃꯛꯇꯣ ꯂꯩꯔꯨꯔꯅꯨꯗꯅ
ꯑꯗꯨꯅꯦ ꯃꯥꯅꯤ ꯑꯗꯨꯅꯦ ꯆꯥꯕꯩ ꯆꯥꯕ ꯄꯨꯂꯞ ꯆꯞ ꯃꯥꯟꯅꯅ ꯇꯧꯃꯤꯟꯅꯔꯣꯗꯅ ꯑꯗꯨꯁꯨ ꯅꯠ__
ꯑꯗꯨꯅꯦ ꯑꯗꯨꯁꯨ ꯅꯠꯇꯦ ꯃꯣꯏꯅ ꯑꯃꯇꯪꯒ ꯇꯧꯗꯅ ꯑꯦꯍ ꯑꯩꯗꯤ ꯑꯅꯤ ꯄꯨꯨꯅꯤ
ꯀꯥꯏꯌꯣ
ꯑꯗꯨꯅꯦ ꯄꯨꯅꯤ ꯑꯅꯤꯗꯣ ꯄꯨꯔꯗꯤ ꯃꯣꯏ ꯑꯅꯤꯗ ꯍꯥꯞ__ ꯇꯕ ꯁꯨꯨꯉꯝ ꯉꯝꯃꯔꯣꯏꯗꯅ ꯄꯨꯔꯛꯏꯕꯅꯤꯅ ꯑꯗꯨ ꯄꯨꯈꯝꯗꯨꯗ ꯆꯥꯗ ꯌꯥꯗꯦ ꯍꯥꯏꯕꯩꯅꯦꯕ ꯄꯤꯖꯔꯤꯗꯣ ꯅꯠꯇ꯭ꯔꯥ
ꯃꯥꯅꯦ ꯃꯥꯅꯦ
ꯑꯗꯨ ꯑꯣꯏꯔꯗꯤ ꯑꯅꯤꯗꯣ ꯍꯥꯞꯄꯛꯑꯕꯅꯤꯅ ꯑꯅꯤꯗꯨꯗ ꯆꯥꯛ ꯍꯥꯞꯇꯕ ꯉꯝꯃꯔꯣꯏꯗꯅ ꯃꯣꯏ
ꯉꯝꯃꯔꯣꯏ ꯍꯨꯝ ꯍꯨꯝ ꯍꯨꯝ
ꯀꯩꯒꯨꯝꯕ ꯄꯨꯊꯣꯛꯇꯕꯤꯗ ꯎꯄꯨ ꯃꯅꯨꯡꯗꯒ ꯌꯥꯎꯔ ꯂꯩꯔꯝꯃꯗꯤ ꯄꯨꯊꯣꯛꯀꯗꯕꯅꯤ ꯑꯩꯒꯤ ꯄꯨꯈꯝ ꯀꯗꯥꯏꯅꯣꯅ
ꯄꯨꯊꯣꯛꯀꯅꯤꯍꯦ ꯑꯗꯨꯝꯕꯗꯨꯗꯤ ꯑꯗꯨꯝ ꯇꯣꯉꯥꯟꯅ ꯊꯝꯃꯝ ꯊꯝꯅꯕꯅꯦ ꯑꯗꯨꯝ ꯁꯤꯖꯤꯟꯅ__
ꯊꯝꯅꯕꯗꯣ ꯍꯣꯏꯅꯦ ꯑꯗꯨꯃꯥꯏꯅꯒ ꯇꯧꯔꯝꯃꯗꯤ ꯍꯥꯏꯕꯩ ꯋꯥꯅꯤꯗꯥ ꯋꯥꯔꯤꯁꯦ
ꯍꯣꯏꯅꯦꯍꯦ ꯑꯗꯨꯕꯨꯗꯤ ꯇꯧꯗꯗꯤ ꯀꯩꯅꯣꯅꯦ ꯀꯔꯤꯅꯣ ꯑꯩꯗꯣ ꯀꯥꯏ ꯆꯠꯈ꯭ꯔꯒꯦ ꯒꯥꯏ ꯍꯧꯔꯛꯄꯒ
ꯑꯗꯨ ꯅꯨꯃꯤꯠꯇꯨꯗꯩꯗꯤ ꯍꯥ ꯈꯪꯅꯔꯅꯤ ꯎꯝ ꯑ ꯅ
ꯀꯅꯥꯅꯣ ꯍꯩꯄꯥ ꯌꯥꯝ ꯁꯤꯡꯉꯤꯖꯦꯅ
ꯑꯗꯩꯗꯤ ꯑꯩꯁꯨ ꯐꯖꯅ ꯉꯥꯡꯅꯕꯤꯔꯅꯤ ꯃꯣꯏꯅ
ꯎꯝ ꯀꯩꯃꯣꯝ ꯇꯧꯋꯦ
ꯑꯅꯩꯕ ꯅꯨꯄꯤꯅꯦꯅ ꯍꯥꯏꯅꯕꯤꯒ꯭ꯔꯅꯤ
ꯃꯥꯅꯦ ꯀꯩꯅꯦꯝ ꯇꯧꯏꯅꯦꯁꯤꯗꯤ ꯖꯥꯠ ꯖꯥꯠ ꯅꯤꯅꯦ ꯃꯥꯗꯤ ꯑꯅ ꯇꯧꯄ ꯉꯝꯄꯒ ꯃꯤꯅꯤꯅꯦꯅ ꯇꯧꯔꯥꯅꯤ
ꯇꯨ ꯀꯥꯏꯗꯦꯗ ꯀꯩꯁꯨ
ꯀꯥꯏꯗꯦ ꯑꯔꯤ ꯀꯥꯏꯗꯦ
ꯇꯧꯕꯗꯝ
ꯑꯩ ꯇꯨꯀꯆꯩ ꯉꯍꯥꯎꯋꯥꯏ ꯑꯩꯔ ꯑꯄꯥꯕꯒꯤ ꯄꯤꯖꯕ ꯇꯧꯕꯗꯨ ꯍꯩꯅꯗꯦꯄꯥ ꯑꯗꯨꯝꯕꯗꯣ ꯅꯨꯄꯤꯕꯨ ꯌꯥꯝ ꯍꯟꯗꯅ ꯌꯦꯡꯕꯤ ꯃꯥꯂꯤꯞ
ꯃꯥ
ꯃꯣꯏꯅꯒ ꯄꯤꯕꯤꯗꯅ ꯑꯔꯦꯝꯕ ꯑꯗꯣ ꯏꯟꯅꯅꯕꯗꯤ ꯇꯜꯂꯤꯀꯣ ꯍꯗꯁꯨ ꯂꯣꯏꯔꯦ ꯆꯥꯛꯀꯩꯟ ꯆꯥꯛꯈꯣꯝ ꯍꯥꯞꯄꯒ ꯆꯥꯔꯦ
ꯍꯣꯏ ꯄꯨꯂꯞ ꯑꯃ ꯄꯨꯟꯅ ꯆꯥꯃꯤꯟꯅꯒꯤꯕꯗ ꯆꯥꯃꯤꯟꯅꯒꯤꯕꯅꯤ ꯑꯃꯗꯨꯅ ꯍꯧꯒꯠꯂꯒ ꯆꯥꯕꯗꯨꯅꯤꯅ
ꯍꯣꯏ ꯆꯥꯃꯤꯟꯅꯕ ꯅꯨꯡꯉꯥꯏꯇꯦ ꯍꯥꯏ ꯇꯣꯉꯥꯟ ꯇꯣꯉꯥꯟꯅ ꯑꯗꯨꯝ ꯍꯥꯏꯗꯤ ꯄꯨꯈꯐꯝꯗꯣ ꯑꯅꯤ ꯁꯨꯗ꯭ꯔꯦ ꯍꯥꯏꯔꯣ ꯏꯁꯜ ꯄꯨꯈꯐꯝꯗꯣ ꯅꯨꯄꯤ ꯑꯗꯨꯝ ꯄꯤꯖꯕꯤ ꯌꯥꯏꯗꯅ ꯑꯃꯗꯤ ꯈꯥꯏꯗꯣꯔꯛꯑꯒ
ꯌꯥꯏ
ꯑꯗꯨꯝ ꯇꯧꯕꯤ ꯌꯥꯏ ꯍꯥꯏꯕ ꯑꯗꯨꯝ ꯍꯥꯏꯗꯤ ꯑꯗꯨ ꯄꯤꯖꯕꯤꯈꯤ ꯇꯧꯕ ꯊꯕꯛꯇꯣ ꯍꯧꯖꯤꯛꯀꯥꯟ ꯇꯧꯕꯤ ꯇꯧꯅꯔꯛꯇ꯭ꯔꯦꯗ ꯌꯥꯝꯅ ꯍꯧꯖꯤꯛꯀꯥꯟ ꯑꯗꯨꯨꯝꯕ ꯁꯦꯝꯇꯣꯔꯦ ꯌꯥꯝꯅ
ꯇꯧꯅꯗ꯭ꯔꯦ ꯇꯧꯅꯕꯕꯨꯗꯤ ꯑꯗꯣ ꯂꯩꯔꯤ ꯈꯔ ꯑꯍꯟꯅ ꯄꯥꯟꯕ ꯏꯃꯨꯡꯗꯤ
ꯑꯧ ꯑꯧ ꯂꯩ
ꯌꯥꯝ ꯑꯍꯟꯅ ꯄꯥꯟꯕ ꯅꯠꯇ꯭ꯔꯒ ꯂꯥꯏ ꯌꯥꯝ ꯅꯤꯡꯖꯕ
ꯎꯝ
ꯑꯗꯨꯒꯨꯝꯕ ꯈꯔꯗꯤ ꯑꯗꯨꯝ ꯇꯧꯔꯤꯌꯦꯕ
ꯑꯁ ꯍꯛꯆꯤꯛ ꯂꯥꯡꯉꯦꯍꯦ ꯑꯩꯈꯣꯏ ꯋꯥꯈꯣꯡꯁꯤꯗꯤ
ꯂꯩꯌꯨ ꯂꯩꯌꯨ ꯏꯕꯦꯝꯃ ꯈꯣꯏꯁꯋꯥꯏ ꯅꯨꯡꯁꯤꯠ ꯈꯔ ꯂꯦꯞꯈꯔꯦ ꯃꯨꯛ ꯅꯣꯏ ꯑꯗꯨ ꯅꯥꯀꯟꯗꯥ ꯂꯣꯏ ꯆꯠꯈꯔꯕ ꯈꯪꯗꯦ
ꯈꯣꯏꯔꯣꯝ ꯂꯣꯏ ꯂꯥꯛꯑꯦ ꯅꯨꯡꯁꯤꯠ ꯀꯟ ꯍꯨꯝꯂꯩꯔꯦ
ꯍꯨꯝ ꯂꯩꯔꯕ
ꯑ ꯅꯨꯡꯁꯥꯁꯦ ꯄꯨꯡꯃꯝ ꯃꯝꯈ꯭ꯔꯦ ꯌꯦꯡꯉꯨ ꯌꯦꯡꯉꯨꯕ ꯃꯐꯝ ꯈꯨꯗꯤꯡꯃꯛꯇꯥꯅ
ꯅꯣꯏ ꯃꯃꯥꯡ ꯁꯪꯗ꯭ꯔꯤꯕꯣ
ꯑꯩꯈꯣꯏ ꯃꯃꯥꯡ ꯁꯪꯗ꯭ꯔꯤꯕꯗꯤ ꯀꯩꯅꯣ
ꯂꯕꯨꯨꯛ ꯁꯪꯗ꯭ꯔꯤꯕꯣ
ꯁꯪ ꯈꯔ ꯈꯔ ꯁꯪꯕ ꯍꯧꯔꯛꯑꯦ ꯌꯥꯝ ꯀꯟꯅ ꯋꯥꯡꯅꯗ꯭ꯔꯤꯌꯦ
ꯎꯝ ꯑꯗꯨꯅꯦ ꯁꯪꯕꯗꯤ ꯍꯧꯍꯧꯔꯒꯨꯝ ꯇꯧꯗꯥꯏꯅꯦ ꯍꯥꯟꯅ ꯑꯩꯅ ꯂꯥꯛꯄꯗꯁꯨ ꯑꯁꯪꯕ ꯌꯥꯝ ꯌꯦꯡꯉꯣ ꯃꯤꯠ ꯐꯅꯕ ꯃꯤꯠꯁꯨ ꯐꯩꯌꯦ
ꯑꯇꯤꯌꯥꯁꯦ ꯅꯨꯡꯁꯥ ꯁꯥꯕ ꯃꯇꯦꯛ ꯑꯃ ꯌꯥꯎꯌꯦ ꯑꯗ ꯄꯨꯡꯍꯥꯡ ꯍꯥꯡꯢꯁꯦ ꯅꯨꯡꯁꯥ ꯁꯥꯔꯝꯗꯣꯏꯅꯦ ꯃꯃꯥꯡꯂꯣꯝ ꯖꯒꯥꯗ ꯌꯥꯝ ꯂꯥꯞꯄ ꯃꯃꯥꯡꯂꯣꯝꯗꯅꯦ ꯎꯝ ꯌꯥꯝ ꯂꯥꯞꯄ ꯃꯃꯥꯡꯗꯅꯦ ꯁꯥꯔꯝꯗꯣꯏꯁꯦ ꯂꯤꯁꯤꯜ ꯈꯨꯍꯥꯡꯁꯦ ꯌꯥꯝ ꯂꯪꯇꯔꯤꯛ ꯂꯪꯅ ꯁꯦꯡꯇꯔꯤꯛ ꯁꯦꯡꯅ ꯍꯥꯡꯉꯤ ꯃꯥꯏ ꯃ ꯃꯣꯏꯁꯤ ꯃꯄꯥꯁꯤ ꯄꯨꯡꯄꯥꯛ ꯄꯥꯛꯅ ꯑꯩꯈꯣꯏ ꯁꯥꯏꯅꯥ ꯄꯨꯡꯃꯝ ꯃꯝꯃꯤ
ꯖꯒꯥ ꯖꯒꯥꯒꯤ ꯃꯇꯨꯡ ꯏꯟꯅ
ꯎꯝ
ꯂꯣꯏꯔꯦ ꯑꯩ ꯊꯕꯛ ꯂꯣꯏꯔꯦ ꯇꯨꯝꯃꯨ ꯌꯥꯔꯦ
ꯎꯝ ꯇꯨꯝꯊꯣꯛꯎꯔꯣ
ꯇꯨꯝꯃꯨꯔꯥꯅꯤ
ꯑꯩꯈꯣꯏꯁꯨ ꯇꯨꯝꯃꯗꯣꯏꯅꯤ ꯍꯧꯖꯤꯛ ꯑꯗꯨ ꯈꯪꯗꯦ ꯄꯨꯡ ꯍꯧꯖꯤꯛ ꯄꯨꯡ ꯑꯃ ꯇꯥꯔꯦꯅꯦ ꯑꯗꯨꯗꯤ ꯄꯨꯡ ꯀꯩꯅꯣ ꯑꯍꯨꯝ ꯑꯗꯥꯏꯗ ꯂꯥꯛꯑꯁꯨ ꯌꯥꯏꯔꯦꯗꯥ ꯍꯥꯥ
ꯑꯍꯨꯝ ꯑꯗꯨꯋꯥꯏꯗ ꯂꯥꯛꯑꯁꯨ ꯌꯥꯏ ꯍꯥꯏꯕ
ꯑꯧ ꯑꯍꯨꯝ ꯑꯗꯥꯏꯗ ꯂꯛꯑꯥꯁꯨ ꯌꯥꯏ
ꯂꯥꯛꯑꯣ ꯇꯔꯤ
ꯆꯦꯛꯈꯥꯏꯗꯔ꯭ꯕꯣ ꯃꯨꯟꯗꯔ꯭ꯕꯣ
ꯆꯦꯛꯈꯥꯏꯕ ꯍꯥꯏꯁꯦ ꯑꯗꯨꯝ ꯈꯒ ꯈꯒ ꯄꯠꯂꯤ ꯄꯠꯂꯤ ꯄꯠꯂꯤ ꯇꯧꯔꯀꯥꯟꯗ ꯑꯗꯨꯝ ꯄꯥꯜꯂ ꯂꯩ ꯍꯦꯛꯑꯒ ꯃꯅꯨꯡꯗ ꯍꯥꯎꯕ꯭ꯔꯥ ꯌꯦꯡꯉꯣꯂꯧ
ꯎꯝ ꯎꯝ ꯎꯝ ꯎꯝ ꯎꯝ ꯎꯝꯝ
ꯅꯨꯡꯁꯥ ꯁꯥꯖꯕ ꯁꯤꯅ ꯍꯦꯟꯅ ꯐꯩ
ꯍꯧꯖꯤꯛꯁꯦ ꯀꯩꯅ ꯍꯥꯎꯗꯣꯏꯅꯣ ꯈꯪꯗꯦ
ꯍꯩꯀꯔꯨꯁꯨ ꯂꯩꯌꯦ ꯑꯩꯈꯣꯏꯒꯤ ꯑꯍꯦꯛꯄ
ꯍꯩꯀꯔꯨ ꯗꯤ ꯆꯥꯅꯤꯡꯗꯦꯗ ꯑꯥ ꯀꯩꯅꯣꯒ ꯑ ꯊꯣꯏꯗꯤꯡꯒ ꯅꯝꯃꯒꯥ ꯆꯥꯕꯗꯣ ꯆꯥꯅꯤꯡꯉꯦ ꯑꯗꯨꯗꯤ ꯊꯣꯏꯗꯤꯡꯉꯣ ꯃꯣꯔꯣꯛ ꯑꯁꯨꯕꯌꯣ ꯇꯧꯔꯒ ꯕꯦꯁꯣꯟ ꯈꯔ ꯍꯥꯞꯆꯜꯂꯒ ꯉꯧꯕ ꯑꯩꯗꯤ
ꯊꯣꯏꯗꯤꯡꯗꯣ ꯄꯨꯔꯛꯑꯣ ꯑꯗꯨꯒ ꯆꯥꯔ
ꯂꯩꯇꯤꯌꯦ ꯂꯩꯇꯤꯌꯦ ꯂꯩꯔꯗꯤ ꯆꯥꯔꯣꯏꯗ꯭ꯔꯣ
ꯀꯔꯤꯒꯤ ꯂꯩꯇꯕꯅꯣ ꯍꯥ
ꯍꯩꯀ꯭ꯔꯨ ꯆꯥꯎꯔꯕ ꯍꯥꯏꯁꯦ
ꯍꯩꯀꯨ ꯆꯥꯕꯗꯤ ꯌꯥꯔꯦ ꯑꯗꯨ ꯌꯥꯝꯗꯤ ꯆꯥꯎꯗ꯭ꯔꯤ ꯍꯥꯏꯗꯨꯗꯤ ꯑꯩꯅ ꯑꯍꯦꯛꯄ ꯂꯩ ꯍꯥꯏꯕ ꯈꯣꯏ ꯃꯥꯅ ꯍꯦꯛꯂꯛꯏꯔ ꯈꯪꯗꯦ ꯀꯥꯏꯗꯅꯦ ꯍꯣꯏ ꯈꯔꯕꯨꯗꯤ ꯐꯥꯛꯑꯝꯈꯤꯅꯤ
ꯑꯗꯨꯅꯦ ꯑꯩꯈꯣꯏꯁꯤꯐꯥꯎ ꯑꯩꯈꯣꯏꯒꯤ ꯍꯩꯀꯨ ꯁꯤꯐꯥꯎꯗ ꯄꯤꯛꯑꯦꯕ ꯑꯗꯨꯝ ꯐꯛꯂꯤ ꯐꯛꯂꯤ ꯇꯧꯔꯒ꯫ ꯌꯥꯝ ꯀꯟꯅ ꯍꯥꯎꯕ ꯏꯀꯨꯕ ꯃꯇꯝ ꯑꯣꯏꯔꯝꯈꯤꯔꯣꯏꯕ꯫
ꯎꯝ ꯑꯩꯈꯣꯏ ꯃꯅꯤꯡ ꯄꯥꯠꯇ ꯍꯧꯕꯗꯣ ꯑꯣꯏꯔꯝꯅꯤꯌꯦ꯫
ꯎꯝ꯫ ꯑꯃ ꯍꯩꯀꯨ ꯑꯆꯧꯕꯤ ꯂꯩꯕꯗꯣ꯫
ꯎꯝ꯫
ꯆꯥꯅꯤꯡꯉꯦ ꯑꯗꯨꯅ ꯍꯦꯟꯅ ꯍꯥꯎꯕꯅꯦ꯫
ꯍꯥꯎꯕꯅꯦ ꯍꯥꯎꯕꯕꯨꯗꯤ ꯑꯗꯨꯅ ꯍꯦꯟꯅ꯫
ꯊꯨꯝ ꯃꯣꯔꯣꯛ ꯐꯖꯅ ꯒꯤꯠ ꯒꯤꯠ ꯅꯝꯃꯒ ꯖꯎ ꯖꯎ ꯑꯅ ꯁꯥꯏꯒꯗꯕꯅꯦ꯫
ꯎꯝ ꯃꯍꯤꯁꯨ ꯌꯥꯝ ꯌꯥꯎꯕꯅꯦ ꯑꯗꯨꯗꯤ꯫
ꯑ ꯃꯍꯤ ꯌꯥꯝ ꯍꯣꯝꯃꯤꯗꯅ ꯃꯣꯏꯏꯗꯤ꯫
ꯎꯝ꯫ ꯁꯤꯔꯦ ꯁꯤꯔꯦ ꯁꯥꯕꯅ꯫
ꯃꯄꯥꯟꯗꯩ ꯑꯗꯨꯝ ꯁꯥꯕꯅꯤ ꯃꯪ ꯅꯣꯡꯃꯪꯒꯁꯨ꯫
ꯅꯣꯡꯃꯪꯉꯁꯨ ꯑꯗꯨꯝ ꯁꯥꯏꯌꯦ ꯊꯕꯛ ꯈꯔꯒ ꯇꯧꯔꯨꯕꯒ꯫
ꯒꯥꯔꯤ ꯁꯦꯀꯦꯟ ꯍꯦꯟ ꯂꯩꯕꯁꯦ ꯑꯦꯛꯆꯦꯟꯖ ꯇꯧꯕ ꯌꯥꯔꯦꯌꯦ ꯍꯧꯖꯤꯛ꯫ ꯁꯦꯀꯦꯟ ꯍꯦꯟꯒ ꯑꯍꯟꯕꯒ ꯑꯩꯁꯨ ꯇꯧꯁꯤꯔ ꯈꯜꯂꯤꯅꯦ ꯍꯧꯖꯤꯛ꯫
ꯇꯧꯊꯣꯛꯑꯣ ꯅꯪꯒꯤ ꯄꯩꯁꯥ ꯈꯔ ꯍꯥꯞꯆꯤꯜꯂꯒ꯫
ꯑ ꯑꯗꯨꯒ ꯄꯩꯁꯥ ꯋꯥꯠꯄꯗꯨꯅ ꯑꯃꯨꯛ ꯂꯣꯟꯗ ꯊꯤꯕꯁꯨ ꯊꯤꯔꯁꯨ ꯌꯥꯕ꯫
ꯎꯝ꯫
ꯕꯦꯁꯄꯥꯥ ꯅꯠꯇ꯭ꯔꯒꯅ ꯇꯤ ꯕꯤ ꯑꯦꯁ ꯕꯦꯁꯄꯥ ꯅꯠꯇ꯭ꯔꯒꯅ ꯇꯤ ꯕꯤ ꯑꯦꯁꯇ ꯂꯧ ꯍꯥꯏꯌꯦꯕ꯫ ꯒꯥꯔꯤꯖꯦ ꯍꯥ
ꯑꯗꯨꯗꯤ ꯐꯩ ꯍꯥꯏꯕ꯫
ꯑꯧ ꯑꯗꯩ ꯕꯦꯁꯄꯥꯗꯤ ꯄꯥꯝꯗꯦ ꯇꯤ ꯕꯤ ꯑꯦꯁꯅ ꯐꯅꯤꯕ
ꯎꯝ ꯕꯦꯁꯄꯥꯗꯤ ꯍꯣꯏ ꯃꯄꯣꯠꯁꯨ ꯇꯥꯡꯉꯦ꯫
ꯎꯝ꯫
ꯑꯗꯒꯤ ꯃꯃꯜꯁꯨ ꯈꯔ ꯇꯥꯡꯉꯦ꯫
ꯃꯥꯅꯦ ꯑꯗꯒꯤꯇꯤ ꯈꯪꯗꯦ꯫ ꯒꯥꯔꯤꯗꯣ ꯑꯩ ꯍꯩꯅꯗꯦ ꯕꯦꯁꯄꯥꯁꯦ ꯑꯧ ꯑꯩ ꯕꯦꯁꯄꯥꯁꯦ ꯍꯩꯅꯗꯦꯕ꯫
ꯃꯁꯛ ꯐꯖꯕꯩ ꯋꯥꯅꯦ꯫
ꯃꯥ ꯃꯁꯥ ꯄꯤꯛꯇꯛ ꯇꯗꯣꯏꯁꯤꯕ ꯋꯥꯅꯦ꯫
ꯎꯝ ꯃꯁꯛ ꯐꯖꯕꯗꯨꯗ ꯄꯥꯝꯕ ꯑꯩꯈꯣꯏꯅ꯫
ꯎꯝ꯫ ꯑꯗꯨꯝ ꯊꯤꯕꯤꯁ ꯑꯧꯅ ꯑꯧ ꯑꯧ ꯑꯗꯨꯗꯩ ꯃꯁꯥꯥ ꯆꯥꯎꯕ ꯅꯨ ꯄꯥꯅ ꯊꯧꯈꯤꯕꯁꯤ ꯑꯣꯏꯔꯦ ꯕꯤꯁꯄꯥꯗꯣ ꯌꯥꯝ ꯋꯥꯔꯝꯗꯧ ꯃꯥꯜꯂꯦ ꯍꯥꯏꯕ꯫
ꯎꯝ
ꯃꯤ ꯑꯅꯣꯏꯕꯅ ꯕꯦꯁꯄꯥ ꯊꯧꯆꯠꯈꯤꯕꯁꯦ ꯄꯨꯈꯝꯕꯝ ꯀꯩꯅꯣꯒꯤ ꯏꯆꯥ ꯀꯩꯅꯣꯒꯤ ꯃꯅꯥꯎꯄꯥꯅ ꯍꯦꯛ ꯊꯧꯏꯅꯦ꯫ ꯕ꯭ꯂꯨ ꯑꯃ ꯕꯦꯁꯄꯥꯗꯣ ꯌꯥꯝ ꯋꯥꯔꯝꯌꯤ ꯍꯥꯏꯕ꯫
ꯋꯥꯔꯝꯅꯤ ꯃꯤ ꯄꯨꯅꯕ ꯍꯣꯠꯅꯕꯗ꯫
ꯑꯗꯨ ꯍꯣꯏ ꯊꯝꯃꯣ ꯏꯕꯦꯝꯃ ꯉꯥꯛꯇ ꯇꯨꯝꯃꯨꯒꯤꯒꯦ ꯅꯪꯁꯨ ꯇꯨꯝꯃꯨꯔꯣ꯫
ꯍꯣ ꯍꯣ ꯍꯣꯏ ꯊꯃꯦ ꯊꯃꯦ ꯇꯨꯃꯨꯔꯨ꯫